ꯍꯥꯎ ꯍꯥꯎ ꯇꯥꯏ ꯇꯥꯏ ꯇꯥꯔꯕꯣ
ꯇꯥꯔꯦ ꯇꯥꯔꯦ
ꯎꯝ
ꯑꯁꯨꯝ ꯀꯥꯟꯗꯗꯤ ꯑꯃꯨꯛꯅꯦꯁꯦ ꯈꯔ ꯅꯨꯡꯉꯥꯏꯔꯦ
ꯎꯝ ꯑꯗꯨꯝ ꯉꯥꯛꯈꯣ ꯅꯣꯏ ꯑꯗꯨ ꯍꯥꯏꯔꯒ ꯅꯣꯏ ꯑꯗꯨꯒꯤ ꯋꯥꯏ ꯐꯥꯏꯗꯤ ꯀꯃꯥꯏ ꯇꯧꯏ
ꯍꯣꯏ ꯏꯆꯦ ꯑꯗꯨꯗꯣ ꯑꯗꯨꯝ ꯑꯩꯈꯣꯏ ꯆꯦ ꯃꯤꯗ ꯇꯧꯔꯞꯅꯕ ꯍꯥꯞꯄꯝꯕꯅꯦꯕꯀꯣ
ꯎꯝ
ꯑꯗꯨ ꯑꯗꯨꯝ ꯑꯩꯈꯣꯏ ꯑꯗꯨꯝ ꯍꯥꯞꯄꯦ ꯍꯧꯖꯤꯛꯇꯤ ꯑꯩꯈꯣꯏ ꯀꯌꯥꯅꯣ ꯑꯩꯈꯣꯏꯗꯪ ꯃꯊꯛꯀꯤ ꯀꯥꯡꯕꯨꯅ ꯑꯌꯥꯝꯕ ꯑꯣꯏ ꯑꯗꯨꯃꯥꯏꯅ ꯇꯧꯔ ꯍꯥꯞꯄꯦ ꯃꯈꯥꯏꯒꯤꯗꯤ ꯃꯤ ꯌꯥꯝ ꯄꯥꯛꯅ ꯌꯥꯎꯗꯦ ꯔꯤ ꯑꯗꯨꯗꯨꯒ ꯑꯩꯈꯣꯏꯗ ꯉ
ꯎꯝ ꯑꯗꯣ ꯑꯗꯨꯝ ꯃꯊꯛꯀꯤꯗ ꯃꯤ ꯀꯌꯥꯃꯨꯛ ꯌꯥꯝꯒꯦ ꯃꯤ ꯌꯥꯝꯕ ꯇꯥꯔꯒꯗꯤ ꯀꯩꯅ ꯇꯧꯗꯣꯏꯅꯤꯗꯅ ꯑꯝꯗꯤ ꯄꯩꯁꯥꯗꯣ ꯈꯥꯏꯖꯕ ꯌꯥꯝꯃꯣꯏ ꯊꯤꯅꯤꯗꯅꯀꯣ
ꯎꯝ ꯃꯥꯅꯦ ꯑꯗꯨꯗꯒꯤ
ꯇꯥꯔꯒꯗꯤ
ꯍ ꯑꯗꯨꯝ ꯑꯩꯈꯣꯏ ꯑꯩꯈꯣꯏ ꯀꯌꯥꯅꯣ ꯑꯩꯈꯣꯏ ꯇꯔꯦꯠ ꯑꯅꯤꯄꯥꯜ ꯃꯥꯄꯜꯃꯨꯛ ꯃꯥꯂꯦꯅꯦ ꯁꯨꯃꯥꯏꯇꯪ ꯍꯥꯞꯄꯦ
ꯎꯝ ꯑꯗꯨꯗꯤ ꯊꯥꯡꯒꯤꯦ ꯀꯌꯥ ꯀꯌꯥ ꯍꯥꯞꯄꯤꯅꯤ
ꯑꯣ ꯏꯆꯦ ꯊꯥꯉ ꯂꯨꯄꯥ ꯀꯩꯅꯣꯗꯪ ꯍꯥꯞꯄꯦ ꯑ ꯀꯩꯕ ꯍꯟꯗꯛꯇꯀꯤꯗꯣ ꯂꯨꯄꯥ ꯆꯥꯝ ꯆꯥꯝꯃ ꯌꯥꯝ ꯄꯥꯡꯉꯗꯤ ꯌꯥꯝꯃꯤꯗ ꯏꯆꯦ ꯊꯥ ꯑꯃꯝꯇꯪ ꯑꯣꯏꯅ ꯇꯧꯔꯦꯕꯀꯣ ꯍꯥꯟꯅ ꯆꯍꯤ ꯃꯤ ꯂꯩꯀꯥꯟꯗ ꯑꯍꯥꯟꯕꯗ ꯂꯨꯄꯥ ꯆꯅꯤ ꯀ ꯀꯌꯥꯅꯣꯝ ꯑꯣꯏꯔꯀꯥꯟꯗ ꯊꯥ ꯑꯍꯨꯝꯒꯤ ꯑꯗꯨꯃꯥꯏꯅ ꯍꯥꯞꯄꯝꯅꯦ ꯃꯤꯗꯣ ꯁꯨꯝ ꯇ ꯊꯣꯛꯅꯈꯤꯕꯗꯒꯤꯗꯤ ꯑꯩꯈꯣꯏꯉꯩꯗꯣ ꯄꯩꯁꯥꯁꯨ ꯃꯌꯥꯝ ꯄꯨꯊꯣꯛꯄꯗꯣ ꯀꯩꯅꯣ ꯇꯧꯋꯦꯅ ꯊꯥ ꯑꯃꯃꯝꯇꯪꯒꯤ ꯑꯣꯏꯅ ꯂꯨꯄꯥ ꯆꯥꯝꯃ ꯍꯥꯞꯄ ꯑꯗꯒꯤꯗꯤ ꯑꯥꯏꯇꯤ ꯁꯤꯛꯁꯀꯨꯝ ꯅꯥꯏꯟꯇꯤ ꯁꯨꯃꯥꯏꯅ ꯍꯥꯞ ꯑꯗꯨꯃꯥꯏꯇꯪ ꯍꯥꯞꯅꯔꯦ ꯍꯜꯂꯣ ꯆꯦꯒꯤꯅ ꯇꯥꯕ꯭ꯔꯥ ꯏꯁꯦ ꯇꯥꯕ꯭ꯔꯥ
ꯑꯥ ꯇꯥꯕ꯭ꯔꯣ ꯇꯥꯔꯕꯣ
ꯑꯣ ꯇꯥꯔꯦ ꯇꯔꯦ
ꯎꯝ ꯑꯣ ꯅꯦꯠꯋꯥꯛꯁꯦ ꯈꯔ ꯅꯨꯡꯉꯥꯏꯇ ꯂꯩꯇꯕ ꯃꯥꯜꯂ ꯑꯗꯨꯒꯤ
ꯎꯝ ꯑꯗꯨꯃꯥꯏꯇꯪ ꯍꯥꯞꯅꯔ ꯋꯥꯏ ꯐꯥꯏ ꯍꯥꯞꯄꯁꯤꯅ ꯑꯃꯨꯛ ꯐꯩ ꯍꯥꯏ ꯦ ꯌꯦꯡꯅꯤꯡꯕꯗꯣ ꯑ ꯚꯤꯗꯤꯑꯣ ꯀ꯭ꯋꯥꯂꯤꯇꯤ ꯀꯥꯔꯗ ꯑꯗꯨꯝ ꯐꯨꯜꯗ ꯌꯦꯡ ꯄꯨꯊꯣꯛꯑꯁꯨ ꯌꯥꯔꯦ ꯍꯣꯏ ꯐꯥꯏ ꯍꯥꯏꯕꯁꯤꯅ ꯅꯨꯡꯗꯤ ꯅꯨꯡꯉꯥꯏ ꯊꯀꯦꯅ
ꯑꯩꯗꯤ
ꯎꯝ
ꯍꯜꯂꯣ
ꯍꯜꯂꯣꯑꯣ ꯁꯤ ꯇꯥꯔꯕ ꯑꯩ ꯇꯥꯏꯌꯦ ꯑꯩꯅ ꯍꯥꯏꯕ ꯇꯥꯗꯕ꯭ꯔꯥ
ꯑ ꯇꯥꯏꯌꯦ ꯇꯥꯏꯌꯦ ꯅꯪꯅ ꯍꯥꯏꯕꯁꯨ ꯇꯥꯏꯌꯦ ꯑꯗꯨꯗ ꯁꯣꯅ ꯍꯨꯏ ꯑꯃ ꯀꯟꯅ ꯈꯣꯡꯕꯅ ꯑꯗꯨꯗꯒ ꯑꯒꯅꯤꯗ ꯑ ꯑ ꯑꯩꯈꯣꯏ ꯑꯩꯈꯣꯏꯒꯤ ꯍꯨ ꯃꯤ ꯂꯥꯛꯄ ꯑꯗꯨꯗꯨꯒꯤ
ꯎꯝ
ꯑꯗꯒꯤ ꯃꯥ ꯑꯩꯒꯤ ꯐꯣꯟꯒꯤ ꯍꯣꯠ ꯏꯁꯄꯣꯠ ꯁꯝꯕ ꯑꯗꯨꯗꯒꯤ
ꯑꯥ ꯣꯏ ꯑꯩꯗꯤ ꯉꯁꯤꯅꯕꯨ ꯈꯔ ꯅꯨꯡꯉꯥꯏꯅ ꯍꯥꯡꯉꯩꯗꯤ ꯌꯥꯝ ꯅꯨꯡꯉꯥꯏꯇꯕꯅꯦꯕ ꯍꯥꯏꯗꯤ ꯏꯟꯗꯤꯔꯥ ꯑꯣꯏꯅ ꯇꯧꯔꯛꯄ ꯑꯩꯈꯣꯏ ꯏꯅꯥꯎꯄꯥꯅ ꯇꯧꯔꯛꯄꯗꯣ ꯑꯗꯨꯝ ꯄꯨꯡ ꯇꯔꯨꯛ ꯇꯔꯦꯠꯇꯤ ꯇꯔꯨꯛ ꯇꯔꯦꯠ ꯅꯤꯄꯥꯜ ꯁꯋꯥꯏꯗꯤ ꯈꯔ ꯅꯨꯡꯉꯥꯏꯇꯦꯕ ꯑꯗꯨꯒ ꯁꯨꯝ ꯀꯥꯟꯗꯤ ꯑꯗꯨꯝ ꯈꯔ ꯅꯨꯡꯉꯥꯏꯕ ꯃꯥꯜꯂꯦ
ꯄꯣꯠꯆꯦ ꯃꯤꯗꯤ ꯀꯔꯝ ꯀꯥꯟꯗ ꯍꯜꯂꯛꯄ ꯈꯣꯠꯂꯛꯄꯒꯤ ꯋꯥ ꯍꯥꯏꯒꯦ ꯍꯥꯏꯕꯗꯤ ꯁꯨꯝ ꯃꯥꯒꯤ ꯀꯥꯗꯤ ꯀꯩꯅ ꯇꯧꯊꯣꯛꯑꯝꯕ꯭ꯔꯕ
ꯎꯝ ꯀꯩꯅꯣ ꯇꯧꯔꯝꯃꯤꯁꯦ ꯃꯥꯗꯣ ꯀꯔꯝ ꯀꯥꯟꯅ ꯍꯜꯂꯛꯇꯣꯏꯅꯣꯗꯤ ꯈꯪꯗꯦ ꯑꯗꯨꯒ ꯀꯥꯔꯦ ꯀꯥꯔ ꯁꯣꯜꯒꯣꯂ ꯃꯦ ꯑꯗꯨꯒ ꯃꯥ ꯊꯥ ꯐꯥꯕꯒ ꯑꯗꯨꯝ ꯄꯩꯁꯥ ꯄꯤꯔꯦ ꯄꯥꯃꯨꯡꯗ
ꯑꯗꯨꯗꯤ ꯁ ꯃꯥꯁꯦ ꯑꯗꯨꯝ ꯑꯃꯨꯛ ꯍꯜꯂꯑ ꯂꯩꯕꯒꯤ ꯐꯤꯕꯝꯅꯤꯅꯦ ꯑꯗꯨꯗ
ꯑꯥ ꯑꯃꯨꯛ ꯈꯔ ꯂꯩꯕ ꯐꯤꯕꯝꯅꯤꯗ ꯍꯟꯗꯛ ꯁꯤꯡꯒꯥꯄꯨꯔꯗ ꯆꯠꯅ ꯍꯥꯏꯔꯕꯅꯤ ꯕꯤ ꯇꯤ ꯑꯦꯁꯀꯤ ꯃꯣꯏ ꯀꯔꯁꯠ ꯃꯤ ꯌꯦꯡꯕꯃꯥ
ꯄꯩꯁꯥꯅ ꯀꯥꯏꯗꯦꯅꯦ ꯃꯥꯗꯁꯨ
ꯃꯥꯥꯏ ꯄꯁꯥꯏ ꯌꯥꯝ ꯄꯥꯏꯃꯥ
ꯍꯣꯏ ꯈꯗꯤ ꯍꯧꯖꯤꯛ ꯁ ꯗꯦꯜꯂꯤꯗ ꯂꯩ ꯍꯥꯏꯗꯅ
ꯑꯥ ꯂꯩꯦ ꯎ ꯑꯗꯨ ꯃꯥꯗꯣ ꯁꯃꯥꯏꯅ ꯍꯍꯥꯟꯗꯣꯗ ꯁꯝꯗꯄ ꯀꯥꯟꯗ ꯑꯗꯨꯃꯥꯏꯅ ꯆꯠꯅꯤ ꯈꯣꯠꯅꯤ ꯍꯥꯏꯔꯦ
ꯎꯝ
ꯑꯗꯨ ꯃꯥ ꯑꯁꯤ ꯒꯥꯕꯨꯨꯔ ꯆꯅꯤ ꯍꯥꯏꯅ
ꯎꯝ
ꯊꯤꯚꯤ ꯂꯩ ꯇꯔꯗꯤ ꯑꯁ ꯆꯦꯃꯤ ꯂꯣꯛꯃꯤ ꯃꯌꯥꯝ ꯑꯗꯨꯝ ꯄꯀꯤꯡ ꯇꯞ ꯇꯁꯤꯜꯂꯣꯔꯦ ꯑꯗꯨꯗꯨꯒ ꯍꯟꯂꯛꯄꯁꯤꯗ ꯄꯔꯥ ꯊꯥ ꯇꯟ ꯆꯥꯔ ꯂꯥꯛꯑꯅꯤ ꯃꯥꯁꯦ ꯑꯩꯈꯣꯏꯁꯨ ꯈꯔ ꯂꯩꯦ ꯕꯤꯔꯌꯥꯅꯤꯗꯨꯒ ꯍꯁꯥ ꯍꯥꯎꯁ ꯌꯦꯟꯖꯥꯡ ꯍꯥꯎꯕ ꯆꯥꯅꯤꯡꯗ꯭ꯔꯣ ꯇꯧꯔꯅꯤ ꯃꯥꯅ ꯐ ꯎ ꯆꯥ ꯑꯗꯨꯅꯦ
ꯎꯝ ꯑꯗꯨ ꯍꯥꯏ ꯑꯣ ꯍꯧꯖꯤꯛꯀꯥꯟꯗꯤ ꯈꯔ ꯈꯔ ꯄꯩꯁꯥ ꯊꯣꯛꯑꯅꯤꯅꯤꯅ ꯂꯩꯔꯛꯑꯕ ꯑꯣꯏꯣꯔꯦ ꯃꯥ ꯍꯗꯤ ꯗꯩꯇꯅ ꯍ ꯀ ꯆꯦꯕꯨꯣꯂꯕ ꯑꯗꯣ ꯍꯜꯂꯛꯄꯗꯠꯂꯛꯄꯗꯣ ꯍꯥꯟꯅꯗꯤ ꯆꯥꯔꯒ ꯑꯗꯨꯝ ꯀꯩꯅ ꯇꯧꯕꯤꯗꯅꯀꯣ ꯆꯥꯕ ꯆꯥꯗꯕ ꯆꯞ ꯃꯥꯟꯅꯔꯦ ꯆꯥꯔꯝꯃꯒ ꯂꯥꯛꯄꯁꯨ ꯌꯥꯏ
ꯎꯝ
ꯀꯥꯟꯗꯤ ꯈꯔ ꯈ ꯄꯩꯁꯥ ꯀꯩꯅ ꯇꯧꯔꯕꯅꯤꯅ ꯂꯩꯔꯛꯑꯃꯅꯤ
ꯎꯝ ꯑꯗꯨꯃꯥꯏꯅ ꯂꯥꯛꯑꯦꯁꯦꯕ ꯑꯩ ꯁꯥꯟꯅꯗꯕ ꯀꯨꯏꯔꯦ ꯕꯤꯁꯦꯁ ꯊꯥꯅꯈꯤꯗ꯭ꯔꯦ ꯑꯗꯨꯝ
ꯎꯝ
ꯊ
ꯑꯩ ꯑꯩꯁꯨ ꯀꯌꯥ ꯀꯩꯅꯣ ꯇꯧꯗꯦ ꯃꯥꯁꯦ ꯃꯦꯦ ꯏꯁꯇꯦꯇꯁꯇꯤ ꯍꯥꯏꯐꯦꯠ ꯍꯥꯏꯐꯦꯠ ꯎꯅꯕꯅꯦꯕ
ꯎꯝ
ꯑꯗꯨꯒ ꯀꯩꯅꯣ ꯇꯧꯕꯗꯤ ꯄꯥꯛꯅ ꯋꯥꯔꯤꯗꯤ ꯄꯥꯛꯅ ꯀꯩꯅ ꯇꯧꯔ ꯁꯥꯟꯅꯗꯦ ꯑꯩꯁꯨ ꯇꯜꯂꯦꯕ ꯀꯩ ꯋꯥꯔꯤ ꯁꯥꯟꯅꯗ ꯅꯩꯗꯣ ꯁꯥꯟꯅꯕ ꯑꯃ ꯈꯪꯗꯕꯗꯣ
ꯑ ꯍꯣꯏ ꯑꯍ ꯋꯥꯔꯤꯏ ꯑꯗꯨꯔꯝ ꯍꯧꯗꯣꯛ ꯈꯔꯒ ꯑꯃꯨꯛ ꯑꯩꯁꯨ ꯇꯝ ꯑꯗꯨꯝ ꯊꯥꯅꯈꯤꯗ꯭ꯔꯦꯗ ꯃꯦꯁꯦꯖꯀ ꯀꯔꯤ ꯋꯥꯔꯤꯏ ꯑꯗꯨꯗꯨ ꯈꯪꯅꯔꯦ ꯉ ꯅꯣꯡ ꯇꯥꯕꯣꯏ ꯆꯦ ꯅꯣꯏꯗ ꯑꯣ ꯉꯁꯥꯏ ꯉꯁꯤꯗꯤ ꯇꯥꯗꯦ ꯉꯔꯥꯡꯗꯤ ꯈꯔ ꯇꯥꯕ ꯃꯥꯜꯂꯦ ꯅꯣꯡꯗꯤ ꯃꯪꯉꯒ
ꯎꯝ ꯑꯣ ꯉꯔꯥꯡ ꯉꯔꯥꯡꯁꯦ ꯈꯔ ꯇꯥꯕ꯭ꯔꯥ ꯈꯪꯗꯦꯅꯦ ꯁꯤꯗꯁꯨ
ꯎꯝ ꯏꯖꯤꯚꯦꯟꯇꯒꯤ ꯂꯧ ꯀꯩꯀꯥ ꯈꯥꯎꯕꯗꯣ ꯅꯣꯡ ꯀꯩꯀꯥ ꯇꯥꯕ ꯃꯇꯝ ꯑꯣꯏꯕ꯭ꯔꯥ
ꯁꯤꯒꯤ ꯍꯟꯗꯛꯀꯤ ꯂꯧ ꯀꯩꯀꯥ ꯈꯥꯎꯕꯒꯤ ꯅꯣꯡ ꯇꯥꯕ ꯃꯇꯝ ꯑꯣꯏꯌꯦꯕ ꯍꯧꯖꯤꯛ ꯅꯣꯡꯃ ꯇꯥꯔꯤꯗꯅꯀꯣ ꯀꯔꯝꯕꯅꯅ
ꯅꯠꯇꯦ ꯑꯗꯨꯝ ꯍꯟꯗꯛꯀꯤ ꯀꯗꯣ ꯅꯣꯡꯒꯨꯝꯕ ꯑꯗꯨꯝ ꯇꯥꯁꯟꯕ ꯌꯩꯕ ꯈꯥꯎꯔꯤꯀꯥꯟꯗꯒ ꯑꯗꯨꯝ ꯇꯥꯔꯛꯈꯤꯕ꯭ꯔꯕ
ꯎꯝ ꯎꯝ ꯀꯩꯅ ꯇꯧꯋꯦ ꯇꯥꯏꯌꯦ ꯇꯥꯏꯌꯦ ꯅꯣꯡ ꯈꯥꯎꯔꯤꯀꯥꯟꯗꯗꯤ ꯅꯣꯡ ꯇꯥꯏꯌꯦꯕ
ꯎꯝ
ꯌꯩꯕ ꯌꯩꯕ ꯀꯥꯟꯗꯗꯤ ꯅꯣꯡ ꯇꯥꯈꯤꯗ꯭ꯔꯦꯕ ꯑꯩꯈꯣꯏꯗꯣ
ꯎꯝ ꯅꯣꯡꯡꯂꯦꯒ ꯑꯗꯨꯝ ꯍꯟꯗꯛꯇꯤ ꯃꯆꯤꯠ ꯃꯆꯤꯠ ꯇꯥꯂꯦ
ꯎꯝ
ꯑꯩꯈꯣꯏꯁꯨ ꯑꯩꯈꯣꯏꯔꯦꯟꯁꯨ ꯏꯆꯦꯁꯨ ꯏꯁꯇ꯭ꯔꯤꯁꯨ ꯉꯁꯤꯗꯤ ꯏꯆꯦ ꯑꯝꯇꯕꯨ ꯂꯩꯇꯦ ꯦꯣꯏ ꯁ꯭ꯔꯤ ꯁꯦꯖꯣꯏ ꯁ꯭ꯔꯤ ꯅꯃꯥ ꯁꯤꯂꯣꯡ ꯆꯠꯈ꯭ꯔꯦ ꯃꯩ ꯄꯦꯄꯔ ꯄꯥꯕꯔꯛ ꯀꯩꯅꯣꯝꯃ ꯍꯥꯏꯕ ꯁꯦꯃꯤꯅꯥꯔ ꯀꯟꯐ꯭ꯔꯦꯟꯁ ꯑꯃ ꯌꯥꯎ ꯀꯩꯅꯝ ꯍꯥꯏꯈꯤꯕꯅꯤ ꯃꯥ ꯆꯠꯈ꯭ꯔꯦ ꯁꯤꯁꯤ ꯅꯍꯅ ꯌꯨꯝ ꯆꯠꯈꯤꯕꯅꯦ ꯑꯗꯨꯗꯤꯦ ꯌ ꯃꯣꯏꯅ ꯆꯠꯅꯈ꯭ꯔꯦ ꯆꯦꯉꯩ
ꯎꯝ ꯈꯪꯒꯗ ꯑꯗ ꯄꯔꯤ ꯄꯥꯔꯕ ꯍꯥꯏꯅꯠꯇ꯭ꯔꯣꯠ ꯆꯦꯗꯣꯏ ꯁꯤꯗꯣ
ꯑꯗꯨꯝ ꯏꯆꯦ ꯃꯥꯜꯂꯣ ꯃꯥꯂ ꯂꯣꯏ ꯂꯣꯏꯔꯝꯗꯣꯏ ꯃꯥꯜꯂꯦ
ꯁꯨꯃꯥꯏꯅ ꯇꯧꯈ꯭ꯔꯗꯥꯏꯅꯦ ꯂꯣꯏ ꯂꯣꯏꯈ꯭ꯔꯗꯥꯏꯅꯦ
ꯎꯝ ꯑ ꯄꯣꯠꯄꯥꯏ ꯅꯪꯅ ꯍꯥꯏꯕꯗꯣ ꯐꯖꯅ ꯄ ꯍꯧꯗ꯭ꯔꯦ
ꯑꯣ ꯏꯆꯦ ꯃꯁꯦ ꯁꯣꯏꯁ꯭ꯔꯤꯗ ꯑꯞ ꯂꯩ ꯀꯩꯅꯣ ꯇꯧꯒꯗꯥꯅꯦ ꯐꯥꯏꯅꯦꯜ ꯑꯣꯏ ꯑꯣꯏꯒꯗꯥꯏꯅꯦ ꯃꯥ ꯂꯣꯏ ꯊꯦꯖꯤꯁ ꯊꯃꯤ ꯇꯧꯔꯗꯥꯏꯅꯦ
ꯑꯣ ꯑꯣ ꯑꯣ ꯑꯣ ꯑꯣ ꯆꯨꯝꯃꯤ ꯆꯨꯝꯃꯤ ꯃꯥꯗꯤ ꯇꯧꯔꯤ ꯆꯦꯗꯣꯏꯁꯦꯔꯗꯤ ꯇꯧꯈ꯭ꯔꯦ ꯏꯆꯦ ꯑꯗꯨꯒ ꯏꯆꯦ ꯑꯃꯛ ꯀꯅ ꯏꯆꯦ ꯑꯃꯁꯨ ꯂꯩꯕꯗꯣ ꯑꯦꯟꯊ꯭ꯔꯣ ꯃꯈꯥ ꯍꯦꯛ ꯍꯦꯛ ꯄꯨꯟꯕꯗꯨꯁꯨꯆꯦ ꯁꯤꯗ ꯎꯝ ꯎꯝ ꯁꯤꯁꯤꯅꯁꯨ ꯂꯣꯏꯕ꯭ꯔ ꯍꯟꯗꯛ ꯠꯇ ꯂꯣꯏꯒꯤꯗ ꯉꯥꯏꯔꯤ
ꯁꯤ ꯅꯅꯥꯗ
ꯎꯝ
ꯑꯗꯨ ꯏꯆꯦ ꯃꯥꯗꯣ ꯑꯗꯨꯝ ꯀꯏ ꯀꯨꯏꯗ꯭ꯔꯤꯀꯣ
ꯀꯣꯏꯗ꯭ꯔꯦ ꯃꯥꯅꯦ ꯀꯣꯏꯅꯦ ꯀꯩꯅꯅ ꯇꯧꯔꯕꯜ ꯂꯩꯕꯅꯦ ꯑꯗꯤ ꯐ ꯎꯝ ꯑꯗꯨꯝ ꯈꯔꯗꯤ ꯀꯨꯏꯅ ꯂꯩꯕ ꯃꯥꯜꯂꯤꯕ
ꯎꯝ
ꯂ ꯐꯪꯅꯦ
ꯁꯤꯁ ꯁꯤ ꯃꯥꯁꯤ ꯒꯦꯁ ꯑꯣꯏꯅ ꯄꯨꯕ ꯃꯥꯜꯂꯦ ꯖꯤ ꯄꯤꯗ
ꯀꯅꯥꯕꯨ ꯆꯦꯖꯨ ꯁꯤ ꯆꯦꯖꯨꯁꯤꯗꯤ ꯖꯤ ꯄꯤꯗꯔꯁꯨ ꯀꯔꯣ ꯃꯥꯜꯦ ꯁꯕꯤꯗ ꯀꯦꯟꯗ ꯦꯠ ꯍꯥꯏꯕ ꯑꯗꯨꯗꯣ
ꯍꯣꯏ
ꯑꯗꯨꯗꯁꯨꯣ ꯑꯗꯨꯝ ꯄꯕ ꯃꯥ ꯑꯃ ꯑꯅꯤ ꯊꯣꯛꯅ ꯄꯨꯕ ꯃꯥꯜꯂꯦ ꯆꯠꯄ ꯈꯣꯠꯄꯒꯤ ꯎꯝ ꯑꯗꯨꯗꯤ ꯃꯣꯏꯒꯤ ꯍꯥꯏꯕꯗꯤ ꯑꯇꯣꯞꯄꯗꯤ ꯄꯨꯅꯉꯥꯏ ꯅꯣꯏꯁꯨ ꯈꯔꯁꯨꯨꯝ ꯈꯪꯅꯕ ꯄꯨꯁꯟꯕ ꯌꯥꯕ ꯑꯗꯨꯒꯨꯝꯕꯗꯤ ꯇꯧꯕ ꯂꯩꯕ꯭ꯔ ꯂꯩꯇꯦ ꯇꯕ ꯍꯧꯁꯨꯒꯦ
ꯑꯂꯥꯏꯇ ꯑꯇꯦ ꯑꯩꯗꯣ ꯀꯩꯅꯣꯝꯇ ꯍꯧꯗ꯭ꯔꯦ ꯍꯥꯏꯗꯤ ꯑꯗꯨꯝ ꯆꯈ ꯑꯩꯗꯤ ꯑꯌꯥꯝꯕ ꯑꯁ ꯀꯩꯅꯣꯒꯨꯝꯕ ꯅꯦꯠꯀꯨꯝꯕ ꯀꯃꯥꯏꯅ ꯑꯣꯏꯅ ꯐꯥꯎꯅꯤꯡꯕꯗꯣ ꯌꯥꯖꯥꯏꯞ ꯑꯣꯏꯔꯁꯨ ꯑꯗꯨꯃꯥꯏꯅ ꯇꯧꯧꯕꯅꯤ ꯑꯗꯨ ꯂꯥꯏꯔꯤꯛꯇꯤ ꯑꯦꯛꯖꯥꯝ ꯑꯦꯛꯖꯥꯝꯅꯁꯨ ꯄꯥꯔꯦ ꯄꯥꯗꯗ ꯎ ꯊꯥ ꯂꯩ
ꯎꯝ ꯃꯥꯅ ꯂꯧ ꯎꯝ ꯂꯍꯒ ꯀꯩꯅꯣꯒ ꯀꯔꯤ ꯆꯦ ꯆꯣꯏꯆꯣꯏꯔꯤꯁꯦ ꯍꯥꯟꯅꯗꯒꯤ ꯍꯧꯅꯃꯛ ꯄꯦꯁꯇꯤ ꯂꯣꯏꯇ꯭ꯔꯤꯉꯩꯗ ꯂꯣꯏꯗ꯭ꯔꯤꯉꯩꯗ ꯄꯨꯔꯛꯑꯕ ꯅꯠꯇ꯭ꯔ ꯀꯃꯥꯏꯅ ꯇꯧꯕꯅꯣ ꯈꯪꯗꯦ ꯃꯥꯅ ꯇꯧꯕ ꯑꯗꯨꯁꯨ ꯍꯥꯏꯕꯗꯤ ꯑꯩꯈꯣꯏꯅ ꯍꯦꯛ ꯈꯪꯉꯛꯄꯗꯒꯤ ꯃꯣꯏꯁꯨꯦ ꯑꯗꯨꯝ ꯆꯠꯂꯑꯦ ꯅꯀꯣ ꯑꯗꯨꯅ ꯀꯃ ꯇꯧ ꯇꯕ ꯑꯃ ꯑ ꯊ ꯀꯔꯝ ꯀꯥꯟꯗꯒꯤ ꯄꯨꯔꯛꯑꯕꯅꯣ ꯈꯪꯗꯦꯕꯚꯗꯤ ꯄꯤꯁꯤ ꯑꯣꯏꯔꯤ ꯀꯥꯟꯗꯩ ꯄꯨꯅꯕꯕꯨꯁꯨ ꯂꯩꯗꯅ ꯀ ꯏꯆꯦ ꯑꯃ ꯏ ꯎꯆꯆꯦ ꯕꯤꯗ꯭ꯌꯥꯇꯤꯅ ꯑꯃ ꯂꯩ ꯑꯗꯨꯁꯨ ꯀꯗ ꯀꯥꯟꯗ ꯄꯨꯅꯩꯌꯦꯕ ꯀꯣꯦꯖ ꯌ ꯄꯤ ꯑꯦꯆ ꯗꯤ ꯂꯗ꯭ꯔꯤ ꯄꯥꯟꯗꯒꯤ ꯍꯇ ꯈꯪꯗꯦ ꯀꯃꯥꯏꯅ ꯍꯥꯏꯗꯅꯣ ꯍꯥꯏꯕꯗꯤ ꯄꯨꯍꯧꯔꯒꯗꯤ ꯐꯩꯗꯅ ꯇꯦꯛꯇꯦ ꯂꯣꯏꯁꯤꯟꯕꯗꯣ ꯔꯤꯒꯨꯂꯔ ꯐꯖꯅ ꯇꯥꯁꯟꯒꯤꯗꯅꯀꯣꯅ ꯒꯦꯁ ꯑꯣꯏꯅ ꯄꯨꯁꯤꯟꯕꯤꯗꯣ
ꯃꯥꯅꯤꯖꯦ
ꯎꯝ ꯎꯝ ꯑꯗꯨꯅꯗꯤ ꯐꯗꯅꯦ ꯑꯗꯨꯅ ꯈꯥ ꯎꯝ ꯑꯗꯣ ꯃꯣꯏ ꯆꯪꯃꯨꯛ ꯈꯣꯠꯄ ꯍꯥꯏꯗ ꯄꯩꯁꯥꯗꯤ ꯑꯗꯨꯝ ꯈꯔꯗꯤ ꯇꯤꯡꯅꯔꯝꯗꯧꯗꯤ ꯃꯥꯜꯂꯦ ꯃꯥꯟꯗ꯭ꯔꯅꯤ ꯄ꯭ꯔꯥꯏꯚꯦꯠ ꯅꯠꯇ꯭ꯔꯦꯕ ꯃꯤꯠꯇ ꯑꯗꯨꯗꯒꯤ ꯎꯝ ꯍꯣꯏ ꯍꯣꯏ ꯑꯗꯨꯗꯤ ꯑꯩ ꯑꯃꯨꯛ ꯊꯝꯈꯤꯒꯦꯀꯣ ꯑꯗꯨꯗꯤ ꯎꯝ ꯎꯝ ꯎꯝ ꯎꯝ